ꯑꯣ
ꯀꯔꯤꯁꯨ ꯇꯧꯗꯦ ꯫ ꯁꯤꯗ ꯀꯩꯅꯣ ꯇꯧꯔꯗꯤ ꯅꯪꯒꯤ ꯅꯟꯈꫭꯟꯗꯣ ꯌꯥꯝ ꯇꯥꯞꯄꯦ꯫
ꯑꯣ ꯍꯣꯏꯅꯤꯅꯦ ꯑꯩꯈꯣꯏꯅꯤ ꯑꯇꯣꯞꯄ ꯉꯥꯟꯅꯕ ꯑꯝꯇꯗ ꯀꯩꯁꯨ ꯇꯧꯗꯦ꯫ ꯅꯣꯏ ꯃꯄꯥꯟ ꯂꯝꯗ ꯂꯩꯕ ꯅꯣꯏꯒꯤꯅ ꯅꯦꯠꯋꯥꯛ ꯌꯥꯗ ꯃꯥꯜꯂꯦ ꯫
ꯌꯥꯔꯦ ꯌꯥꯔꯦ꯫
ꯑꯩꯈꯣꯏꯒꯤꯗꯤ ꯌꯥꯏ꯫ ꯅꯊꯥꯟꯇꯔꯥ
ꯑꯩ ꯅꯅꯥꯎ ꯅꯨꯄꯥ ꯑꯅꯤꯁꯨ ꯂꯩꯌꯦ꯫
ꯑꯥ ꯍꯨꯏꯗꯤ
ꯍꯨꯏꯁꯨ ꯂꯩꯌꯦ
ꯍꯥꯠꯇꯣꯛꯈ꯭ꯔꯣ
ꯁꯤ ꯑꯩ ꯁꯤꯔꯅꯤ ꯃꯥ ꯑ ꯁꯤꯗ꯭ꯔꯤꯉꯩꯗ ꯑꯩ ꯍꯥꯟꯅ ꯁꯤꯔꯅꯤ
ꯀꯤꯗꯦꯗ
ꯅꯆꯦꯕꯨ ꯍꯥꯏꯔꯗꯤ ꯅꯪꯗꯤ ꯅꯤꯛꯔ ꯂꯩꯔꯅꯤ ꯍꯥ
ꯍꯥꯏ ꯍꯥꯏ ꯌꯥꯝ ꯀꯤꯕꯒꯤ ꯇꯥꯏꯞꯇ
ꯏ ꯏ ꯏ ꯏ ꯋꯥ ꯁꯦꯡꯁꯦꯡꯅ ꯍꯥꯏꯕꯅꯦ ꯑꯩꯗꯤ
ꯆꯥꯥ
ꯃꯤꯅ ꯑꯁꯦꯡꯕ ꯍꯥꯏꯔꯒ ꯅꯣꯏ ꯄꯨꯟꯁꯤꯁꯦ ꯑꯣꯏꯅꯤꯡꯉꯦ ꯑꯩꯈꯣꯏꯗꯤ ꯑꯦꯛꯖꯥꯝꯒ ꯑꯦꯛꯖꯥꯝꯒ ꯑꯩꯗꯤ ꯔꯨꯠ ꯇꯤꯟ ꯂꯥꯜꯕ ꯂꯥꯏ ꯏ ꯂꯪꯒꯦ ꯇꯧꯔ ꯈꯤꯇꯪꯇ ꯑꯩ ꯁꯤꯅꯤꯉꯥꯏ ꯈꯤꯇꯪꯗꯅꯦ ꯇ꯭ꯌꯨꯁꯗꯦ ꯅꯨꯃꯤꯠꯁꯦ ꯑꯩꯗꯣ
ꯑꯥ
ꯑꯦꯛꯖꯥꯝꯁꯦ ꯃꯟꯗꯦꯗꯅꯦꯅ ꯈꯟꯕ ꯑꯗꯨꯒꯤ ꯃꯟꯗꯦꯒꯤ ꯑꯦꯛꯖꯥꯝꯁꯦ ꯅꯣꯠꯁ ꯂꯩꯇꯦ ꯍꯥꯏꯔ ꯏꯃꯥꯟꯕꯤ ꯉꯣꯟꯗ ꯀꯣꯜ ꯇꯧꯕꯅꯦꯕ
ꯑꯥ
ꯃꯦꯝꯒꯤ ꯅꯣꯠꯁ ꯄꯤꯌꯨ ꯍꯥꯏꯔꯛ ꯀꯅꯣ ꯃꯦꯝꯔꯣ ꯍꯥꯏꯗꯣ ꯃꯦꯝꯒꯤ ꯍꯥꯏꯔꯛ ꯑꯗꯨ ꯃꯦꯝꯒꯤꯗꯤ ꯌꯥꯝ ꯋꯥꯠꯂꯤꯌꯦ ꯇꯞꯅ ꯍꯣꯔꯦꯟ ꯃꯦꯝꯉꯣꯟꯗ ꯍꯪꯕ ꯆꯠꯁꯦ ꯍꯥꯏꯕꯅꯦꯕ
ꯑ
ꯑꯩꯅ ꯇꯞꯄ ꯌꯥꯗ꯭ꯔꯦ ꯃꯟꯗꯦꯒꯤꯗꯨ ꯀꯃꯥꯏꯅ ꯇꯞꯀꯦꯔꯣ ꯍꯥꯏꯔ ꯃꯟꯗꯦ ꯑꯦꯛꯖꯥꯝ ꯂꯩꯇꯦ ꯍꯥꯏꯕ
ꯑ ꯅꯇꯣꯝꯇ ꯊꯥꯕ ꯆꯠꯀꯗꯕꯅꯤꯅ
ꯃꯥꯅ ꯅꯪ ꯔꯨꯇꯤꯟ ꯌꯦꯡ ꯌꯦꯡꯉꯦ ꯑꯩꯅ ꯃꯟꯗꯦ ꯂꯩꯇꯦ ꯍꯥꯏꯔ ꯃꯥꯅ ꯌꯦꯡꯉꯒ ꯑ ꯃꯟꯗꯦ ꯂꯩ ꯇꯦ ꯇ꯭ꯌꯨꯁꯗꯦ ꯂꯩꯌꯦ ꯍꯥꯏꯕ ꯑꯩꯅ ꯍꯣꯏ ꯑꯗꯨꯗꯤ ꯃꯇꯝ ꯂꯩꯇ꯭ꯔꯦ ꯀꯩꯗꯧꯉꯩ ꯃꯦꯝꯗ ꯍꯪꯕ ꯆꯠꯁꯤꯔꯥ ꯍꯥꯏꯕ ꯃꯦꯝꯗꯤ ꯋꯥꯠ ꯋꯥꯠꯂꯤꯌꯦ ꯁꯥꯔꯒꯤ ꯍꯥꯟꯅ ꯊꯥꯅ ꯁꯥꯔ ꯀꯅꯥꯔ ꯑꯗꯨ ꯁꯥꯔ ꯍꯥꯏꯔ ꯑꯦ ꯇꯨꯁꯗꯦꯗꯣ ꯑꯗꯨ ꯁꯥꯔꯒꯤꯔꯥ ꯍꯥꯏꯔ ꯍꯣꯏ
ꯇꯨꯀꯠꯆꯩꯍꯦ
ꯑꯩꯗꯤ ꯃꯦꯗꯥꯝꯒꯤꯅꯦ ꯍꯥꯏꯔꯒ ꯅꯣꯠꯁ ꯏꯔ ꯂꯩꯕ ꯁꯤꯗꯨ ꯗꯨꯒ ꯑꯗꯨꯒꯤ ꯌꯦꯡꯉꯒ ꯑꯗꯨꯒꯤ ꯏꯃꯥꯟꯅꯕꯤꯅ ꯎꯝ ꯅꯪ ꯁꯣꯏꯒꯅꯤ ꯍꯥꯏꯔꯒ
ꯑꯁ ꯑꯩ ꯑꯁꯦꯡꯕ ꯁꯣꯏꯔꯒ ꯏꯊꯟꯇ ꯃꯟꯗꯦꯗ ꯂꯥꯛꯑꯒ ꯑꯗꯨꯁꯨ ꯁꯕꯖꯦꯛ ꯑꯣꯏꯔꯣꯏꯗꯕ ꯄꯥꯔ ꯂꯥꯛꯅꯤꯡꯉꯥꯏ ꯈꯤꯇꯪꯗꯅꯤꯕ ꯑꯗꯨꯗꯗꯤ ꯌꯨꯝꯗꯒꯤ ꯏꯁꯄꯤꯀꯔ ꯇꯥꯒꯗꯕꯁꯦ ꯑꯩ ꯍꯤꯡꯕꯨ ꯍꯤꯡꯅꯤꯡꯗ꯭ꯔꯕꯅꯤ ꯅꯣꯏꯗꯤ ꯑꯗꯨꯝ ꯂꯩꯒꯦꯔꯥ ꯂꯩ ꯌꯦꯟꯁꯥꯡꯗꯤ ꯍꯡꯒꯅꯨ ꯗꯥꯜꯅꯦ
ꯃꯈꯣꯟ ꯊꯣꯛꯇꯝꯃꯦ ꯃꯥꯒꯤ ꯃꯤꯡ ꯐꯥꯎ ꯇꯥꯅꯤꯡꯇ꯭ꯔꯦꯗ
ꯑꯩꯗꯤ ꯑꯩꯒꯤ ꯁꯔꯨꯛꯄꯨꯗꯤ ꯁꯤꯗꯁꯨꯅꯦ ꯅꯨꯄꯤ ꯑꯃ ꯂꯩꯌꯦꯕꯀꯣ ꯃꯥꯅ ꯑꯗꯨꯝ ꯆꯥꯕꯤꯕꯅꯦ ꯗꯥꯜ ꯊꯣꯡꯉꯗꯤ ꯑꯩꯗꯤ ꯗꯥꯜ ꯆꯥꯅꯤꯡꯗꯕꯒꯤ ꯏꯁꯤꯡꯅ ꯏꯁꯤꯡꯒ ꯑꯗꯨꯝ ꯃꯤꯛꯁ ꯇꯧꯔ ꯆꯥꯏ ꯗꯥꯜꯃꯛꯇꯤ ꯇꯟꯕꯒꯤ ꯉꯁꯤ ꯑꯌꯨꯛꯁꯨ ꯗꯥꯜꯒ ꯆꯥꯅꯥ ꯊꯣꯡꯕꯤꯌꯦ ꯆꯅꯥ ꯌꯥꯎꯕꯒꯤ ꯈꯔ ꯆꯥꯏ ꯎꯝ ꯑꯗꯣ ꯈꯪꯗꯦ ꯍꯟꯗꯛꯇꯨ ꯆꯅꯥꯗꯣ ꯌꯥꯝ ꯀꯟꯕꯒꯤ ꯒꯌꯥꯟ ꯇꯥꯗꯦꯗ ꯆꯥꯛ ꯏꯟꯁꯥꯡꯁꯨ ꯍꯥꯎꯕ ꯂꯩꯇ꯭ꯔꯦ ꯆꯤꯟꯅꯔ ꯈꯪꯗꯦ ꯅꯣꯏꯗꯤ ꯅꯣꯡꯒꯨꯝꯕ ꯆꯨꯅꯤꯉꯥꯏ ꯇꯧꯕ꯭ꯔꯥ
ꯆꯨꯗꯦ ꯃꯝꯂꯤ ꯃꯝꯂꯤꯗꯤ ꯇꯧꯌꯦ ꯗꯨ ꯅꯣꯡꯕꯨꯗꯤ ꯆꯨꯗꯦ ꯅꯣꯡꯗꯤ ꯃꯪꯕ
ꯇꯧꯗꯦ ꯑꯌꯨꯛꯇꯣ ꯐꯤ ꯁꯨꯕ ꯍꯦꯛ ꯂꯣꯏꯔ ꯃꯝꯕ ꯍꯧꯔꯕꯅꯦꯕ ꯎꯝ ꯉꯁꯤꯗꯤ ꯁꯨ ꯁꫭꯏꯔꯣꯏ ꯍꯥꯏꯔꯒ ꯑꯃꯨꯛꯀ ꯅꯨꯡꯁꯥ ꯊꯣꯛꯑꯦ ꯑꯗꯣ ꯍꯧꯖꯤꯛ ꯑꯃꯨꯛꯀ ꯃꯝꯕ ꯍꯧꯔ ꯂꯩ
ꯅꯨꯡꯁꯥꯕꯨꯗꯤ ꯉꯁꯤ ꯌꯥꯝ ꯀꯟꯅꯗꯤ ꯊꯣꯛꯇꯦ ꯑꯗꯨꯕꯨ
ꯎꯝ ꯅꯪꯗꯤ ꯌꯥꯝ ꯉꯥꯎꯔꯝꯈ꯭ꯔꯅꯤꯌꯦ ꯈꯪꯉꯦ
ꯀꯗꯥꯏꯗꯒꯤ ꯉꯧ ꯌꯔꯣ ꯑꯁ ꯑꯇꯦꯟ ꯑꯇꯦꯟ ꯃꯉꯇ ꯍꯥꯞꯄꯅꯦ
ꯏꯁ ꯏꯁ ꯇꯧꯟ ꯔꯍꯌꯁꯨ ꯌꯥꯝ ꯋꯥꯎꯔꯝꯃꯅꯤ ꯅꯣꯏ ꯅꯁꯥꯅ ꯈꯔ ꯉꯧꯅꯤꯡꯕꯒ
ꯀꯗꯥꯏꯗꯒꯤ ꯑꯩꯗꯤ ꯉꯧꯅꯤꯡꯒꯦꯔꯣ
ꯎꯝ ꯉꯧꯕꯗꯨ ꯈꯪꯉꯦ ꯑꯩ ꯑꯩꯈꯣꯏꯒꯤꯁꯨ ꯈꯔ ꯁꯔꯨꯛꯇꯨ ꯄꯤꯔꯗꯤ ꯀꯩꯝ ꯍꯔꯥꯎꯒꯗꯕ꯭ꯔꯥ
ꯌꯥꯔꯦ ꯌꯥꯔꯦ ꯋꯥꯏ ꯁꯤꯗꯦ
ꯑ ꯄꯖꯗ ꯄꯕꯤꯅ ꯁꯥꯇꯤꯔꯤꯗꯕꯣꯅꯦ ꯑꯥ
ꯀꯅꯥ ꯀꯅꯥ ꯂꯩꯥꯏꯕ꯭ꯔꯣ ꯍꯧꯖꯤꯛꯇꯤ
ꯑ ꯑꯈꯣꯏ ꯃꯦꯒꯥ ꯂꯩꯌꯦ ꯄꯨꯡ ꯀꯌꯥꯗ ꯆꯥꯛꯆꯕ꯭ꯔꯥ ꯑꯌꯨꯛꯀꯤꯗꯤ
ꯍꯧꯖꯤꯛ ꯆꯥꯕ ꯂꯣꯏꯕꯗ ꯉꯥꯏꯔꯤꯌ‌ꯦ ꯅꯪ ꯀꯣꯜ ꯊꯧꯔꯛ ꯀꯥꯟꯗꯥ ꯆꯥꯔꯒꯥ ꯍꯧꯖꯤꯛ ꯆꯥꯕꯅꯤ ꯍꯣꯏ ꯍꯣꯏ
ꯑꯗꯨꯃꯥꯏ ꯍꯤꯡꯔꯤꯕ꯭ꯔꯥ ꯅꯪ ꯑꯗꯨꯃꯥꯏ ꯍꯤꯡꯈ꯭ꯔꯦ ꯄꯨꯡ ꯀꯌꯥꯗ ꯍꯧꯒꯠꯄ
ꯈꯪꯗꯦ ꯉꯁꯤꯗꯤ ꯉꯟꯅꯥ ꯍꯧꯒꯠꯂꯦ ꯍꯧꯒꯠꯂꯒ ꯆꯥꯛ ꯌꯟꯁꯥꯡ ꯊꯣꯡꯕꯤꯔꯦ
ꯎꯝ ꯎꯝ ꯎꯝ ꯅꯪꯒꯤꯗꯨ ꯉꯟꯒꯅꯤ ꯑꯩ ꯈꯪꯉꯦ ꯐꯖꯕꯗꯤ ꯈꯔ ꯋꯥꯠꯄꯗꯤ ꯅꯪꯅ ꯉꯜꯂꯤꯦ ꯍꯥꯏ
ꯃꯤ ꯇꯨꯝꯂꯒ ꯂꯩꯔꯤꯉꯩ ꯍ ꯔꯤꯄꯤꯠ ꯔꯤꯄꯤꯠ ꯀꯣꯜ ꯇꯧꯔꯛꯄ
ꯑꯣ ꯀꯩ ꯂꯩꯕ꯭ꯔꯣ
ꯀꯔꯤ ꯂꯩꯕ꯭ꯔꯥ ꯍꯥꯏꯔꯒ ꯑꯗꯨ ꯅꯪꯅ ꯆꯥꯅꯤꯡꯕ ꯀꯪꯂꯥꯌꯦꯟꯗ ꯂꯩꯌꯦ ꯍꯥꯏꯅ ꯎꯠꯅꯤꯡꯉꯥꯏ
ꯑꯁ ꯅꯨꯡꯉꯥꯏꯅꯦ ꯃꯅꯍꯦꯟꯅ
ꯃꯤ ꯌꯥꯝ ꯇꯨꯝꯉ ꯀꯥꯁꯤꯗ ꯀꯔꯤꯒꯤꯅꯣ ꯍꯥꯏꯔ ꯅꯪꯅ ꯌꯥꯝ ꯆ ꯅꯤꯡꯕꯗꯣ ꯁꯤꯗ ꯂꯩꯌꯦ ꯂꯩꯌꯦ ꯍꯥꯏꯅ ꯎꯠꯀꯦ ꯇꯧꯕꯅꯦ
ꯌꯥꯕꯅꯤ ꯃꯥꯁꯨ
ꯑꯃꯈꯛꯁꯨ ꯅꯠꯇꯦꯅꯦ ꯃꯥꯅ ꯇꯧꯔꯛꯄꯗꯣ ꯑꯅꯤ ꯑꯍꯨꯝꯔꯛꯑ ꯃꯔꯤꯔꯥ ꯇꯧꯔꯛꯄꯅꯦ ꯄꯥꯏꯈꯠꯅꯤꯡꯗꯦ ꯍꯥꯏꯅ
ꯁꯂꯦꯡ ꯀꯣꯛ ꯊꯝꯕ ꯌꯥꯕꯅꯤ
ꯍꯣꯏ ꯍꯥꯠꯅꯤꯡꯗꯦ ꯍꯥꯏꯅ ꯈꯝꯃꯒ ꯂꯩ ꯂꯩꯔꯤꯅꯦꯕ
ꯄ꯭ꯂꯥꯁꯗꯤ ꯉꯝꯗ꯭ꯔꯦ ꯑꯃ ꯉꯝꯍꯧꯈ꯭ꯔꯦꯕ
ꯃꯥꯅ ꯉꯝꯒ꯭ꯔꯦ
ꯅꯣꯡꯁꯦ ꯀꯟꯅ ꯆꯨꯗꯤ ꯈꯔ ꯏꯪꯒꯗꯧ ꯃꯥꯜꯂꯦ ꯁꯤꯁꯦ
ꯅꯣꯏꯗꯨꯁꯨ ꯌꯥꯝ ꯁꯥꯕꯅꯦ
ꯁꯥꯏꯑꯦ ꯑꯩꯗꯤ ꯁꯥꯔꯒ ꯍꯥꯞ ꯉꯥꯛꯇ ꯍꯥꯞꯄꯒꯤ ꯃꯨꯕꯗꯨ ꯂꯣꯏꯔꯦ ꯃꯤ ꯃꯥꯥꯟꯗ꯭ꯔꯦ
ꯁꯨꯝꯅꯤꯅ ꯇꯤ ꯁꯥꯔꯠ ꯐꯥꯎ ꯍꯥꯞꯄ ꯍꯥꯞꯅꯤꯡꯗ꯭ꯔꯦ
ꯍꯣꯁꯇꯦꯜ ꯆꯪꯅꯗꯤ ꯗꯤꯁ꯭ꯋꯥꯏ ꯂꯥꯏꯗꯤꯌꯦ ꯃꯆꯦꯠ ꯃꯆꯦꯠ ꯉꯥꯛꯇ ꯍꯥꯞꯄ ꯂꯩꯕꯅ
ꯑꯗꯨꯝ ꯇꯧꯔ ꯂꯩꯅꯤ
ꯗ꯭ꯔꯦꯁ ꯀꯁꯦ ꯌꯦꯟꯗꯔ ꯏꯪꯒꯔꯗꯤ ꯌꯥꯔꯦ ꯏꯟꯅꯥꯎꯅꯨꯄꯥꯉꯛꯇꯕꯨ ꯀꯔꯤꯁꯨ ꯀꯥꯏꯗꯦꯗ ꯎꯝ ꯈꯪꯗꯦ ꯑꯩ ꯍꯟꯗꯛ ꯈꯣꯗꯤ ꯔꯤꯒ꯭ꯔꯩ ꯔꯤꯒ꯭ꯔꯦꯠ ꯇꯕꯁꯦ ꯑꯩꯅ ꯍꯟꯗꯛ ꯐ꯭ꯔꯤꯠ ꯑꯃ ꯂꯧꯋꯦꯕꯀꯣ ꯈꯔꯗꯤ ꯁꯣꯔ ꯑꯣꯏꯌꯦꯅꯗꯤ ꯈꯪꯕ ꯑꯗꯨ ꯁꯣꯔ ꯑꯣꯏꯖꯔꯁꯨ ꯑꯗꯨꯝ ꯐꯅꯦꯛꯀ ꯁꯦꯠꯀꯦ ꯐꯤꯒ ꯍꯥꯕ꯭ꯔꯥ ꯍꯣꯔꯦꯟꯒꯤ ꯈꯪꯕ꯭ꯔꯥ ꯄꯨꯛ ꯄꯨꯛꯁꯨ ꯌꯧ ꯕ꯭ꯔꯥ ꯌꯥꯎꯗꯕ꯭ꯔꯥ ꯄꯥꯝꯃꯨꯕꯗꯨ ꯂꯣꯏꯔꯦ ꯑꯩ
ꯀꯌꯥꯒꯤ ꯂꯥꯎꯕ꯭ꯔꯥ
ꯐꯤꯐꯇꯤꯒꯤꯔꯥ ꯀꯥꯎꯈ꯭ꯔꯥ ꯌꯥꯝꯗꯤ ꯌꯥꯝꯗꯦꯗ ꯑꯗꯨ ꯃꯥꯏ ꯗꯤꯖꯥꯏꯟꯗꯣ ꯑꯗꯨ ꯌꯥꯝ ꯄꯥꯝꯈ꯭ꯔꯕ ꯑꯗꯨ ꯑꯁ ꯍꯣꯔꯦꯟ ꯑꯈꯣꯏ ꯖꯨꯅꯤꯌꯔ ꯅꯨꯄꯤꯕꯨꯗꯤ ꯄꯤꯛꯄ ꯂꯩꯕꯀꯣ ꯏꯆꯦꯈꯣꯏꯒꯨꯝꯅ ꯄꯤꯛꯄ ꯑꯃ ꯂꯩꯌꯦꯕ ꯑꯗꯨꯕꯨ ꯄꯤꯗ꯭ꯔꯤꯉꯩꯗ ꯑꯃꯔꯛꯇꯤ ꯁꯦꯠꯀꯦꯗꯅ ꯅꯍꯥꯟꯗꯣ ꯁꯦꯠꯄꯅꯦꯕ
ꯅꯦꯛ ꯀꯥꯔꯗꯤ ꯐꯅꯦꯛꯇꯨ ꯌꯥꯝ ꯇꯦꯡꯔ ꯄꯨꯛꯄꯊꯛꯇ ꯀꯥꯕ ꯃꯥꯟꯒ꯭ꯔꯕ
ꯑꯁ ꯅꯃꯨꯛꯇꯤ ꯑꯩ ꯍꯟꯗꯛꯁꯦ ꯊꯃꯣꯏ ꯆꯥꯛꯄ ꯂꯣꯏꯗ꯭ꯔꯤꯕꯅꯤ
ꯑꯈꯣꯏꯅ ꯄꯥꯝꯕ ꯀꯩꯅꯣ ꯇꯧꯔꯤ
ꯑ ꯑꯣꯏꯔꯣꯏꯗꯕ ꯉꯥꯛꯇ ꯊꯣꯛꯀꯅꯤ ꯍꯥꯏ
ꯆꯥꯛꯁꯨ ꯂꯥꯝꯃꯦ ꯃꯄꯥꯟ ꯊꯣꯡꯅꯉꯥꯏꯁꯨ ꯑꯃꯨꯛꯀ ꯊꯦꯡꯈ꯭ꯔꯦ ꯑꯈꯣꯏꯁꯦ
ꯑ ꯄꯨꯡ ꯀꯌꯥꯗ ꯒꯦꯠ ꯒꯦꯠ ꯊꯤꯡꯕ ꯅꯣꯏꯗꯣ
ꯒꯦꯗꯤ ꯁꯨꯝꯊꯤ ꯊꯦꯡꯗꯦꯗ ꯋꯥꯊꯤꯗꯨꯝ ꯆꯥꯅꯤꯡꯗꯕ
ꯑ
ꯒꯦꯗꯤ ꯊꯤꯡꯔꯁꯨ ꯆꯦꯟꯊꯣꯛꯄꯝ ꯃꯐꯝ ꯌꯥꯝ ꯂꯩꯌꯦ ꯑꯗꯨꯒꯤ ꯒꯦꯗꯤ ꯁꯨꯡ ꯊꯤꯡ ꯊꯤꯡꯕꯤꯗꯦ ꯃꯥꯏꯁꯦ ꯈꯪꯕꯒꯤ
ꯀꯩꯅꯣꯗꯤ ꯅꯣꯏꯒꯤ ꯋꯥꯔꯗꯦꯟꯗꯤ ꯐꯣꯡꯈ꯭ꯔꯕ ꯅꯠꯇ꯭ꯔꯣ
ꯍꯣꯡꯈ꯭ꯔꯦ ꯍꯣꯡꯈ꯭ꯔꯦ ꯅꯣꯏꯒꯤ ꯁꯛ ꯐꯖꯕꯤ ꯇꯃꯦꯡꯂꯣꯡꯗꯒꯤ ꯑꯃ ꯂꯥꯛꯑꯦ
ꯑꯥ ꯐꯕ꯭ꯔ ꯃꯥꯒꯦ
ꯏꯁ ꯇꯪꯈꯥꯏ ꯇꯪꯈꯥꯏ ꯍꯥꯏꯕꯗꯨꯅꯤꯗꯤ
ꯍꯥꯟꯅ ꯏꯆꯦ ꯂꯩꯕ ꯃꯇꯝꯒꯤ ꯑꯐꯕꯅ ꯑꯃ ꯍꯟꯗꯛꯀꯤ ꯑꯐꯕꯅ ꯑꯃ ꯍꯥꯟꯅꯒꯤ ꯅꯨꯡꯉꯥꯏꯇꯕꯅ ꯇꯣꯉꯥꯟꯕ ꯍꯟꯗꯛꯀꯤ ꯅꯨꯡꯉꯥꯏꯇꯕꯅ ꯇꯣꯉꯥꯟꯕ ꯑꯗꯨꯅꯤꯗ ꯅꯍꯥꯟꯒꯤꯗꯨꯗꯤ ꯅꯍꯥꯟꯒꯤꯗꯤ ꯁꯥꯎꯅꯔꯗꯤ ꯐꯨꯒꯗꯕꯗꯨ ꯇꯥꯇ ꯑꯅꯤꯃꯛ ꯀꯩꯅꯣꯗ ꯇꯧꯔꯒ ꯍꯨꯏꯒꯤ ꯇꯗ ꯇꯧꯈ꯭ꯔꯦꯅ ꯍꯟꯗꯛ ꯈꯠꯅ ꯈꯠꯅꯔꯦ ꯑꯗꯨꯕꯨ ꯅꯦꯛꯁ ꯗꯦ ꯊꯣꯛꯑꯥꯗꯤ ꯑꯗꯨꯝ ꯀꯥꯎꯋꯦꯕ ꯍꯟꯗꯛꯀꯤꯗꯤ ꯀꯗꯥꯏꯗꯒꯦ ꯃꯤꯁꯇꯦꯛ ꯑꯃ ꯇꯧꯈ꯭ꯔꯕꯁꯦ ꯃꯥꯗꯤ ꯁꯨꯡꯀꯥꯎ ꯀꯥꯎꯗ꯭ꯔꯦ ꯆꯍꯤ ꯂꯥꯁ ꯌꯌꯥꯔꯒꯤ ꯃꯤꯁꯇꯦꯛꯇꯣ ꯉꯁꯤ ꯐꯥꯎꯒꯨꯝꯕ ꯀꯥꯎꯗꯦ ꯃꯥꯗꯤ ꯐꯖꯗꯗꯤ ꯉꯥꯡꯕ ꯁꯥꯅꯤꯕꯀꯣ ꯃꯦꯟꯇꯦꯜꯂꯤ ꯂꯥꯟ ꯇꯧꯕ ꯃꯥꯁꯦ ꯃꯤꯕꯨ
ꯑꯣ
ꯐꯖꯅꯗꯤ ꯉꯥꯕ ꯁꯥꯕ ꯑꯗꯨ ꯋꯥꯈꯜꯗ ꯀꯩꯅꯣꯃ ꯀꯨꯆꯤ ꯌꯥꯎꯕ ꯋꯥꯗꯣ ꯉꯥꯡꯕ ꯌꯥꯝ ꯍꯩꯕ ꯑꯗꯨꯏꯗ ꯋꯥꯔꯤꯁꯦ ꯒꯤ ꯗꯥꯏꯔꯦꯛ ꯉꯥꯡꯉꯥꯗꯤ ꯑꯁ ꯈꯪꯗꯦꯗ ꯏꯁꯣꯔꯒꯤ ꯃꯤꯡꯗ ꯊꯕꯛ ꯆꯥꯖꯥ ꯇꯧꯕꯗꯣ ꯏꯆꯥꯡ ꯇꯟꯕ ꯃꯔꯛ ꯃꯔꯛꯇ ꯈꯔ ꯂꯩꯔꯗꯤ ꯑꯩ ꯅꯪꯒꯤ ꯐꯔꯦꯠꯇꯕꯅꯦ ꯑꯥꯏ ꯌꯌꯨ ꯗꯥꯎ ꯍꯥꯏꯕ ꯍꯧꯔꯅꯤ ꯑꯗꯨꯗꯤ ꯌꯥꯝ ꯍꯩꯅꯗꯕ ꯍꯣꯏ ꯇꯧꯗꯤ ꯇꯧꯔꯕꯅꯤ ꯑ ꯑꯗꯨ ꯍꯌꯦꯡꯃꯟꯕꯗꯤ ꯑꯩꯈꯣꯏꯗꯣ ꯄꯦꯟꯗ꯭ꯔꯕ
ꯑꯗꯨꯒ ꯄꯨꯔꯥ ꯑꯦꯇꯦꯟꯁꯟꯁꯤ
ꯑ
ꯐꯖꯩꯒ ꯐꯖꯗꯦꯒ ꯃꯥꯕꯨ ꯍꯥꯏꯕꯤꯕ ꯌꯥꯝ ꯄꯥꯝꯕ ꯑꯩꯈꯣꯏꯗꯣ ꯑꯗꯨꯃꯥꯏꯅ ꯇꯧꯕ ꯑꯩꯈꯣꯏꯗꯒꯤꯅ ꯆꯍꯤꯗꯤ ꯑꯥ ꯌꯥꯎꯈ꯭ꯔꯦ
ꯎꯝ
ꯑꯍꯨꯝꯒ ꯃꯉꯥꯔ ꯃꯔꯤꯔ ꯑꯣꯏꯈ꯭ꯔꯕꯅꯦꯕ ꯗ꯭ꯔꯦꯁꯇꯤ ꯑꯩꯈꯣꯏꯗꯒꯤ ꯍꯦꯟꯕꯅꯦ ꯍꯥꯏꯒꯅꯨ ꯑꯗꯨꯒ ꯃꯤ ꯃꯜꯗ꯭ꯔꯦꯁ ꯍꯣꯁꯇꯦꯜ ꯑꯉꯥꯡꯅ ꯗ꯭ꯔꯦꯁ ꯍꯥꯏꯕ꯭ꯔꯥ ꯊꯣꯛꯑꯗꯤ ꯑꯍ ꯃꯥꯥꯏ ꯗ꯭ꯔꯦꯁꯁꯤ ꯌꯥꯝ ꯃꯨꯔꯛꯁ ꯆꯠꯂꯦ ꯌꯥꯝ ꯐꯖꯗꯦ ꯌꯥꯝ ꯍꯥꯏꯒꯅꯤ ꯑꯗꯨ ꯑꯩꯈꯣꯏꯗꯤ ꯑꯁꯔꯗꯦ ꯃꯥꯉꯦ ꯇꯥꯏꯅ
ꯍꯟꯗꯛꯇꯤ ꯋꯥꯔꯗꯦꯟ ꯑꯉꯥꯡ ꯏꯁꯇꯨꯗꯦꯟꯅ ꯋꯥꯔꯗꯦꯟ ꯑꯣꯏꯔꯣꯏ ꯂꯩ ꯑꯩꯈꯣꯏꯁꯦ
ꯌꯥꯏ
ꯇ ꯑꯗꯨ ꯃꯤ ꯉꯛꯇ ꯄꯨꯟꯅ ꯂꯩ
ꯃꯤ ꯀꯌꯥ ꯂꯩꯕꯑꯣ ꯍꯧꯖꯤꯛꯅꯤ ꯅꯣꯏꯗ
ꯃꯤꯁꯦ ꯑꯩꯁꯨ ꯈꯪꯗꯅꯦ ꯍꯟꯗꯛ ꯅꯅꯥꯎ ꯅꯧꯕ ꯉꯥꯛꯇ ꯂꯥꯛꯑꯦ
ꯑꯣ
ꯉꯁꯤꯁꯨ ꯑꯅꯧꯕ ꯑꯃ ꯂꯥꯛꯑꯦ ꯅꯨꯄꯤꯔ ꯄꯥꯔꯈꯪꯉꯦ ꯇꯪꯈꯥꯏ ꯇꯪꯈꯥꯏ ꯂꯥꯛꯑꯦ
ꯅꯨꯄꯥ
ꯈꯔ ꯂꯥꯛꯑꯦ ꯑꯅꯤ ꯑꯩꯗꯤ ꯑꯃ ꯂꯥꯛ ꯑꯗꯨꯗꯨꯔ ꯍꯥꯏꯔꯒ ꯑꯗꯨꯗꯨꯔꯥ ꯍꯥꯏꯔ ꯑꯁꯤꯗꯤ ꯇꯣꯉꯥꯜꯂꯦ ꯍꯥꯏꯔ ꯑꯃꯁꯨ ꯑꯃꯨꯛꯀ ꯂꯥꯛꯈꯤꯒꯅꯤ
ꯑꯌꯥ ꯅꯪ ꯅꯪꯒ ꯀꯩꯅꯣꯈꯣꯏ ꯆꯧꯃꯤꯟꯅꯕꯈꯣꯏꯗꯤ ꯂꯣꯏ ꯆꯠꯈ꯭ꯔꯕ꯭ꯔꯅꯦ
ꯂꯣꯏ ꯆꯈ꯭ꯔꯦ ꯏꯇꯣꯝꯇ ꯂꯩꯍꯧꯔꯦ ꯍꯧꯖꯤꯛꯀꯤ ꯇꯨ ꯊꯥꯎꯖꯟ ꯇ꯭ꯋꯦꯟꯇꯤ ꯐꯣꯔꯗ ꯂꯥꯛꯄ ꯅꯨꯄꯤꯒ ꯑꯩꯈꯣꯏꯅꯤ ꯂꯩꯍꯧꯕ ꯑꯩꯈꯣꯏꯅꯤꯅ ꯈ꯭ꯋꯥꯏꯗꯩ ꯁꯦꯅꯤꯌꯔ ꯑꯣꯏꯈ꯭ꯔꯦ
ꯑꯃꯗꯨꯗꯤ ꯅꯪꯒꯤ ꯀꯩꯅꯣ ꯑꯃꯗꯨꯗꯤ
ꯏꯃꯥꯟꯅꯕꯤꯗꯨꯗꯤ ꯃꯥꯁꯨ ꯎꯝ
ꯑꯃꯥꯒꯤ ꯃꯅꯥꯎꯅꯨꯄꯤꯗꯣ
ꯂꯩꯇꯔꯤꯗꯥ
ꯂꯩꯔꯤꯌꯦ
ꯃꯥꯁꯨ ꯌꯥꯝ ꯊꯣꯛꯅꯤꯡꯅ ꯂꯩꯕꯅꯤ ꯎꯄꯥꯏ ꯂꯩꯇꯒꯤ ꯑꯗꯨ ꯂꯩꯔꯤ ꯍꯣꯁꯇꯦꯜ ꯑꯇꯣꯞꯄ ꯊꯤꯕ ꯃꯥꯜꯂꯦ ꯑꯗꯨꯒ ꯏꯃꯥꯟꯅꯕꯤ ꯏꯃꯥꯟꯅꯕꯤ ꯑꯃꯗꯨꯗꯤ ꯅꯍꯥꯟꯗꯒꯤ ꯊꯣꯛꯈ꯭ꯔꯦ ꯀꯣꯂꯦꯁꯀꯤ ꯍꯣꯁꯇꯦꯜꯗ ꯀꯣ ꯃꯣꯏꯗꯤ ꯑꯣꯡꯂꯤ ꯇꯨ ꯊꯥꯎꯖꯟ ꯁꯚꯦꯟ ꯍꯟꯗ꯭ꯔꯦꯗ ꯉꯥꯛꯇ ꯄꯤꯕ ꯑꯗꯨꯒ ꯏꯂꯦꯛꯇ꯭ꯔꯤꯛ ꯏꯂꯦꯛꯇ꯭ꯔꯤꯛ ꯏꯁꯤꯡ ꯏꯟꯗꯛꯁꯟꯒꯨꯝꯕ ꯂꯣꯏ ꯐ꯭ꯔꯤ ꯄꯥꯏꯍꯟꯕ
ꯎꯝ
ꯑꯩꯈꯣꯏꯗꯗꯤ ꯈꯪꯕ꯭ꯔꯥ ꯅꯥꯏꯟ ꯊꯥꯔꯇꯤ ꯍꯦꯛ ꯇꯥꯈ꯭ꯔꯦꯅ ꯃꯄꯥꯟꯒꯤ ꯂꯥꯏꯟ ꯂꯣꯏꯅꯃꯛ ꯑꯣꯐ ꯇꯧ ꯍꯥꯏꯔꯒꯗꯤ ꯂꯦꯇ꯭ꯔꯤꯟꯒꯤꯁꯨ ꯋꯥꯁꯔꯨꯝ ꯋꯥꯁꯔꯨꯝꯒꯤ ꯂꯝꯕꯤꯒꯤꯁꯨ ꯂꯣꯏ ꯑꯣꯐ ꯇꯥꯍꯟꯒꯅꯤ ꯍꯦꯛ ꯑꯣꯐ ꯇꯧꯗꯕ ꯐꯣꯇꯣ ꯀꯥꯕ꯭ꯔꯥ ꯍꯣꯔꯦꯟ ꯒ꯭ꯔꯨꯞꯇ ꯍꯥꯏꯒꯅꯤ ꯑꯗꯨ ꯃꯤ ꯀꯤꯅꯥꯝꯁꯨ ꯃꯥꯏ ꯃꯦꯁꯦꯖ ꯌꯦꯡꯕꯤꯗꯔꯗꯤ ꯔꯨꯝ ꯂꯣꯏꯅꯃꯛ ꯀꯛ ꯀꯛ ꯀꯛ ꯅꯣꯛ ꯇꯧꯕ ꯆꯠꯀꯅꯤ ꯑꯗꯨꯗ ꯈꯔ ꯄꯪꯕ ꯑꯩꯈꯣꯏꯅ ꯍꯥꯡꯕꯤꯗ ꯃꯣꯏꯅ ꯑꯦꯐ ꯇꯧꯕ ꯆꯠ